ꯍꯜꯂꯣ ꯍꯜꯂꯣ
ꯍꯜꯂꯣ ꯇꯥꯕ꯭ꯔꯣ
ꯍꯜꯂꯣ
ꯇꯥꯕ꯭ꯔꯥ
ꯑꯣ ꯇꯥꯔꯦ ꯇꯥꯔꯦ
ꯎꯨꯡ ꯉꯥꯢꯈꯣ ꯀꯣ
ꯑ
ꯑ ꯃꯃꯥꯡꯗ ꯌꯥꯗꯕ
ꯎꯝ
ꯅꯪꯗꯤ ꯌꯥꯕ꯭ꯔꯣ
ꯑꯩꯒꯤ ꯇꯥꯛꯁ ꯑꯃ ꯃꯥꯡꯖꯔ ꯌꯥꯗꯦ
ꯑꯩꯒꯤ ꯃꯥꯡꯉꯦꯔ ꯃꯥꯡꯗꯦꯔꯥ ꯈꯪꯗꯦꯕꯀꯣ ꯍꯧꯖꯤꯛꯅꯦ ꯇꯧꯔꯤꯁꯤꯁꯨ ꯖꯦꯔꯣ ꯖꯦꯔꯣꯗꯤ ꯊꯣꯛꯑꯦ ꯑꯗꯣ ꯎꯝ ꯎꯝ ꯇꯣꯉꯥꯟꯅ ꯃꯊꯛꯇ ꯊꯣꯛꯄꯗꯣ ꯃꯆꯥ ꯑꯃ ꯑꯗꯨꯗꯕꯨꯗꯤ
ꯃꯤꯅꯤꯠ ꯁꯦꯀꯦꯟ ꯁꯦꯀꯦꯟ ꯊꯣꯛꯏꯁꯤꯗꯤ
ꯄꯀꯦꯟ ꯊꯣꯛꯑꯦꯕ
ꯑꯗꯨꯗꯤ ꯃꯥꯡꯅꯨꯔꯀꯦꯅꯝ ꯎꯝ
ꯑꯩ ꯍꯣꯔꯦꯟ ꯀꯩꯅꯣ ꯇꯧꯔꯛꯑꯒꯦ
ꯀꯔꯤ ꯐꯥꯝꯃꯤ
ꯑꯇꯣꯞꯄꯗꯤ
ꯍꯣꯏ ꯁꯥꯟꯅꯩꯁꯤꯗꯤ
ꯑꯇꯣꯞꯞ ꯍꯥꯢꯔꯣ
ꯀꯩꯅꯣ ꯋꯥꯔꯤ ꯁꯥꯟꯅꯁꯤ ꯁꯣꯝ ꯈꯪꯕꯤꯗꯕ꯭ꯔꯣ
ꯍꯥꯏꯒꯗꯕꯅꯤꯅꯦ
ꯁꯣꯝꯁꯦ ꯈꯔ ꯋꯥꯈꯜ ꯇꯥꯕꯤꯗꯕ꯭ꯔꯥ ꯀꯩꯅꯣ
ꯑꯩꯉ‌ꯣꯟꯗ ꯇꯥꯏꯁꯟꯕꯋꯥꯅꯤꯗ ꯀꯔꯤ ꯀꯔꯤ ꯍꯩ ꯔꯥ ꯆꯥꯕꯤꯔꯤꯒꯦ
ꯑꯪꯒ꯭ꯔꯨ ꯃꯦꯠꯄ ꯆꯥꯔꯦ ꯃꯍꯩ ꯊꯛꯑ‌ꯦ
ꯑꯪꯒꯨꯔ ꯃꯦꯠꯄꯗꯤ ꯑꯩꯗꯤ ꯑꯃꯨꯛꯇꯐꯥꯎ ꯆꯥꯗ꯭ꯔꯤ
ꯀꯥꯏꯗꯩꯟ ꯂꯋꯥꯏ ꯃꯆꯥ ꯅꯪꯒꯤ ꯑꯗꯨ ꯀꯩꯗꯧ ꯈꯪꯗꯣꯏꯅꯣ
ꯁ ꯀꯤꯍꯣꯝꯗꯤ ꯆꯥꯏ ꯍꯩꯅꯧ ꯆꯥꯏ
ꯑꯪꯒ꯭ꯔꯨ ꯃꯦꯠꯄ ꯍꯥꯏꯁꯦ ꯃꯍꯤꯗꯣ ꯈꯛꯇ ꯂꯧꯗꯧꯕ ꯖꯨꯏꯁ ꯍꯥꯏꯇꯥꯔꯦ
ꯎꯝ ꯗꯨꯒ ꯊꯛꯈꯥꯏꯗꯣꯔꯤꯕ ꯃꯣꯔꯣꯛꯀ ꯍꯥꯞꯆꯤꯜꯂꯒ ꯄꯨꯛ ꯁꯧꯒꯠ ꯍꯟꯕ
ꯎꯝ ꯍꯝ ꯅꯣꯅꯣ ꯁꯣꯝꯅ ꯍꯥꯏꯕꯤꯏꯁꯤ ꯀꯩꯅꯣ ꯁꯣꯝ ꯀꯩꯗꯧꯒꯦ ꯍꯥꯏꯅꯣ
ꯅꯠꯇꯦꯗ ꯁꯨꯝ ꯈꯪꯅꯤꯡꯕ ꯑꯩꯁꯨ ꯁꯨꯝ ꯅꯣꯡ ꯐꯥꯗꯣꯛ ꯊꯛꯑꯁꯨ
ꯅꯠꯇꯦ ꯑꯍꯥꯟꯕꯗ ꯁꯣꯝ ꯊꯝꯃꯒꯦ ꯍꯥꯏꯕꯤꯌꯨꯗꯣ ꯊꯝꯃꯒꯦ ꯍꯥꯏꯔ‌ꯣ
ꯑꯩ ꯊꯝꯃꯒꯦ ꯍꯥꯏꯗꯤ ꯀꯩꯅꯣ
ꯁꯨꯝ ꯍꯥꯏ
ꯁꯣꯝ ꯁꯣꯝꯒꯤ ꯅꯥꯀꯣꯡꯁꯦ ꯃꯅꯨꯡꯗ ꯀꯩꯀꯩꯅꯣ ꯌꯥꯎꯔꯝꯒꯗꯕ ꯃꯥꯜꯂꯦ ꯑꯗꯨꯝ ꯇ‌ꯣꯔ‌ꯣ ꯊꯣꯛꯄꯤꯔ‌ꯣ ꯅꯥꯀꯣꯡꯁꯤꯗ ꯀꯩ ꯍꯥꯏꯅꯤ ꯑꯃꯣꯠꯄ ꯍꯥꯏꯒꯗ꯭ꯔꯥ ꯀꯣ ꯑꯗꯨꯒꯨꯝꯕ ꯈꯔ ꯁꯨꯝ ꯂꯩꯕ ꯃꯥꯜꯂ
ꯑꯁꯤꯒꯤ ꯍꯦꯛ ꯃꯃꯥꯡꯗ ꯑꯩꯅ ꯀꯣꯜ ꯇꯧꯖꯕ ꯁꯣꯝ ꯄꯥꯏꯕꯤꯔꯛꯇꯗꯅ ꯇꯥꯛꯁ ꯑꯝ ꯃꯥꯡꯉꯝ
ꯑꯩꯒꯤꯁꯨ ꯅꯍꯥꯟ ꯃꯥꯡꯈ꯭ꯔꯦ ꯑꯗꯣ ꯑꯩꯗꯤ ꯄꯥꯏꯗꯤ ꯄꯥꯏꯌꯦ ꯑꯗꯨꯒ ꯅꯦꯠ ꯆꯠꯄꯤꯔ ꯀꯗꯩꯋꯤꯅꯣ ꯈꯪꯗꯦ ꯌꯥꯈꯤꯗ꯭ꯔꯕ
ꯅꯠꯇꯦ ꯁꯣꯝꯅ ꯁꯣꯝꯅ ꯊꯑꯣꯏꯅ ꯇꯧꯕꯤꯕ ꯃꯥꯜꯂꯦ ꯑꯩ ꯋꯥꯈꯜ ꯈꯤꯇꯪ ꯅꯨꯡꯉꯥꯏꯖꯗꯦ
ꯁꯣꯝꯅ ꯈꯟꯕꯤꯔꯤꯕꯁꯤ ꯀꯔꯤꯅꯣ
ꯑꯩ ꯁꯣꯝꯗ ꯀꯣꯜ ꯇꯧꯕꯁꯦ ꯋꯥꯈꯜ ꯌꯥꯝ ꯅꯨꯡꯉꯥꯏꯇ꯭ꯔꯦ ꯁꯣꯝꯅ ꯃꯥꯡꯍꯟꯕꯤꯕꯗꯒꯤ
ꯑꯥ ꯀꯞꯊꯣꯛꯑꯣ ꯑꯩꯅ ꯍꯥꯏꯕꯗꯤ ꯑꯆꯨꯝ ꯑꯔꯥꯟꯗꯣ ꯈꯪꯗꯅ ꯊꯤꯗꯅ ꯃꯤꯉꯣꯟꯗ ꯍꯦꯛꯇ ꯍꯥꯏꯖꯤꯟꯕ ꯇꯥꯏꯁꯟꯕ ꯌꯥꯕꯔꯥ ꯑꯥ
ꯎꯝ ꯑꯣꯁ ꯀꯩꯝꯇ ꯍꯪꯒꯦꯅꯦ
ꯍꯥꯏꯔ‌ꯣ
ꯌꯥꯝ ꯁꯥꯗ꯭ꯔꯣ
ꯑꯁ ꯁꯥꯗꯦ ꯀꯩꯅꯣ ꯍꯧꯖꯤꯛꯄꯣ
ꯑꯁ ꯑꯩꯈꯣꯏ ꯁꯣꯝꯗꯗꯤ ꯅꯨꯡꯁꯥ ꯖꯛ ꯂꯥꯎꯅ ꯁꯥꯒꯠꯂꯛꯇꯅ ꯏꯁꯥꯁ‌ꯦ ꯑ‌ꯣꯝ ꯆꯥꯛꯅꯔꯦ ꯀꯣꯛꯀ ꯆꯤꯛꯏ ꯁꯥꯃꯟ
ꯗꯨꯗꯤ ꯂ‌ꯣꯏꯔꯦꯍ‌ꯦ ꯑꯩꯈꯣꯏ ꯁꯣꯝ ꯊꯛ ꯊꯛ ꯊꯛ ꯅꯤꯛꯇꯅ ꯅꯣꯡ ꯆꯨꯗꯅ ꯂꯩꯔꯤꯅ‌ꯦ ꯁꯤꯗ ꯋꯦꯗꯔ ꯅꯨꯡꯉꯥꯏꯅ ꯑꯣꯛ ꯊꯣꯡꯕ ꯆꯥꯔꯒ ꯑꯣꯛ ꯁꯤꯃꯥ ꯈꯔ ꯆꯥꯥꯁꯜꯂꯒ ꯇꯨꯝꯈꯥꯏꯕꯁꯤ ꯀꯌꯥꯗ ꯀꯩꯗ ꯍꯪꯉꯨꯔꯅꯤ
ꯁꯣꯝꯁꯨ ꯋꯥꯈꯜꯁꯦ ꯈꯔ ꯂꯩꯇꯥꯕꯤꯗꯕ꯭ꯔꯥ ꯁꯣꯝꯁꯤꯕꯨ ꯁꯣꯝꯁꯤ ꯉꯁꯤ ꯄꯩꯁꯥ ꯈꯔ ꯆꯪ ꯁꯤ ꯁꯣꯝꯒꯤ ꯋꯥꯈꯜꯁꯦ ꯉꯁꯤ ꯌꯥꯝ ꯅꯨꯡꯉꯥꯏ ꯃꯥꯜꯂꯦ ꯄꯩꯁꯥ ꯈꯔ ꯆꯪꯉꯤ ꯄꯥꯎ ꯇꯥꯏ
ꯑꯩꯔꯣ ꯑꯩꯗꯤ ꯇꯨꯏꯁꯟ ꯄꯩꯁꯥ ꯐꯪꯕ
ꯇꯨꯏꯁꯟ ꯄꯩꯁꯥ ꯈꯛꯇ ꯉꯁꯤ ꯇꯨꯏꯁꯟ ꯄꯩꯁꯥ ꯐꯪꯕ꯭ꯔꯣ ꯑꯁꯤꯗꯤ ꯆꯪꯕꯤꯔꯛꯇ꯭ꯔꯣ
ꯑꯥꯍꯥ ꯑ ꯀꯩꯅꯣꯅꯦ ꯑꯩ ꯇꯨꯏꯁꯟꯒꯤ ꯇꯧꯕꯗꯣ
ꯎꯝ
ꯑꯥ ꯁꯣꯝꯗ ꯑꯩꯅ ꯈꯔ ꯈꯪꯍꯟꯖꯅꯤꯡꯕ ꯑꯃ ꯂꯩꯔꯦ ꯑꯩꯁ‌ꯦ ꯍꯣꯝ ꯇꯤꯆꯔ ꯆꯠꯂꯦꯕ
ꯎꯝ
ꯑꯗꯨꯗ ꯑꯉꯥꯡ ꯑꯅꯤ ꯇꯧꯋꯦ
ꯎꯝ
ꯑꯉꯥꯡ ꯑꯃꯗ ꯂꯤꯁꯤꯡ ꯃꯉꯥꯅꯦꯕꯀꯣ
ꯎꯝ
ꯍꯥꯡꯉꯅꯤꯗꯗꯤ ꯀꯌꯥ ꯑꯣꯏꯔꯦ
ꯎꯝ
ꯑꯝꯇ ꯍꯥꯏꯕꯤꯔꯛꯑꯣꯅꯦ ꯁꯣꯝ ꯑꯪꯀ ꯀꯌꯥꯝ ꯂꯤꯡꯕ ꯃꯤꯅꯣ
ꯇꯦ ꯅꯣꯏꯔꯦ ꯍꯥꯏꯕꯤꯔꯛꯑꯣ ꯃꯈꯥ
ꯇꯦꯟ ꯀꯦꯅꯦ ꯑꯩꯅ ꯐꯪꯉꯤꯁꯦ ꯍꯕ꯭ꯔꯥ ꯍꯧꯖꯤꯛ ꯐ꯭ꯔꯤꯗ ꯍ ꯀꯥꯞꯄꯤ ꯀꯥꯞꯄꯗ ꯐꯪꯉꯁꯦ ꯑꯩꯅ
ꯈꯔ ꯇꯧꯔꯣ ꯀꯩꯅꯣ ꯑꯗꯨꯗꯤ
ꯈꯔ ꯇꯧꯕ ꯍꯥꯏꯗꯤ ꯀꯩ
ꯈꯔ ꯀꯣ ꯀꯣꯡꯕ
ꯀ‌ꯣꯡꯕ ꯍꯥꯏꯗꯤ ꯀꯥꯏꯗ ꯀ‌ꯣꯡꯕꯗ ꯆꯠꯁ‌ꯦ ꯍꯥꯏꯔꯣ
ꯑꯁ ꯂꯣꯏꯔꯦ ꯁꯣꯝꯁꯤꯗꯤ ꯁꯦꯟ ꯄꯥꯏ ꯃꯤꯅ ꯋꯥ ꯈꯪꯖꯤꯟꯅꯗꯦ ꯗꯨꯅꯤ
ꯑꯁ ꯁ‌ꯦꯜꯗꯤ ꯄꯥꯏꯗꯦꯗ
ꯅꯪ ꯁꯦꯝꯖ ꯐꯪꯉꯤꯗꯣ ꯑꯗꯨ ꯇꯧ ꯍꯥꯏꯕꯅꯤꯅꯦ
ꯑꯩꯒꯤ ꯈꯨꯠꯇ ꯑꯃꯨꯛꯐꯥꯎ ꯆꯪꯉꯛꯇꯦꯗ ꯄꯩꯁꯥꯁꯦ
ꯑꯣꯔꯦꯅ ꯏꯦ
ꯑꯩꯗꯤ ꯀꯩꯅꯣꯗꯣ ꯑꯩꯅꯄꯥꯥꯗꯣ ꯈꯪꯕ꯭ꯔꯥ
ꯎꯝ
ꯍ ꯍꯅꯣꯏꯗꯣ
ꯎꯝ
ꯑꯗꯨꯗ ꯑꯩꯅ ꯀꯣꯛ ꯇꯩꯇꯣꯟꯕꯧꯅꯦ ꯁꯅꯥꯅ ꯍꯦꯛꯇ ꯌꯣꯍꯟꯕ
ꯎꯝ ꯃꯥꯅꯗꯤ ꯎꯅꯁꯦꯐꯧ ꯌꯥꯗꯦ ꯀꯩꯗꯏ
ꯑꯦ ꯅꯪ ꯈꯪꯅꯕ꯭ꯔꯥ ꯍꯥꯏꯁꯦ
ꯏ ꯈꯪ ꯗꯔꯗꯤꯒ ꯑꯣꯏꯅꯅꯣꯅꯦ
ꯑꯁ ꯇꯅꯁꯨ ꯑꯗꯨꯝꯕꯗꯤ ꯇꯧꯅꯨꯗ
ꯎꯝ
ꯆꯤꯟꯊꯤ ꯃꯅꯥ ꯑꯣꯏꯕ ꯉꯥꯡꯕ ꯃꯤꯗ ꯑꯗꯨꯃꯥꯏꯅ ꯇꯧ
ꯅꯪꯒꯨꯝꯕ ꯃꯥꯜꯂꯨꯔꯕꯣ
ꯑꯣꯏꯗꯕ ꯉꯥꯡꯕ ꯅꯣꯏ ꯃꯁꯦꯟ ꯇꯧꯅꯧ
ꯂꯏ ꯃꯤꯁ
ꯑꯩ ꯅ
ꯈꯨꯅꯤꯡ ꯀꯥꯏ
ꯑꯩꯀꯣ ꯌꯥꯝꯅ ꯆꯥꯅꯦ
ꯀꯔꯤꯌꯥ ꯃ ꯆꯔꯥ
ꯎꯝ
ꯀꯣꯔꯤꯌꯥꯒꯤ ꯈꯔ ꯂꯩꯗꯅ
ꯀ ꯀꯩ
ꯐꯤꯂꯝꯗꯤ ꯀꯨꯝ ꯐꯪꯒꯗ꯭ꯔꯕꯅꯤꯅ
ꯎꯝ
ꯐꯣꯟꯗꯒ ꯇꯣꯉꯥꯟꯅ ꯄꯨꯝꯅꯃꯛ ꯅꯝꯕ ꯗꯣ ꯂꯥꯏꯔꯤꯛꯀ ꯆꯥꯝꯕ ꯌꯧꯗꯕꯤꯗ ꯑꯗꯨꯒꯨꯝꯕ ꯑꯣꯏꯅ
ꯑ ꯑꯗꯨꯝꯕꯗꯤ ꯅꯠꯆꯗꯦ ꯍꯥꯏꯔꯤꯕꯀꯣ ꯑ ꯈꯤꯇꯪ ꯅꯪꯒꯤ ꯀꯣꯛꯁꯦ ꯈꯤꯇꯪ ꯃꯊꯧ ꯇꯥꯏ
ꯁꯣꯝꯒꯤ ꯂꯨꯛꯁꯦ ꯑꯨꯛꯇꯪ ꯌꯦꯡꯉꯒ ꯑꯝꯇ ꯅꯣꯛꯅ ꯇꯥꯏ
ꯃꯤ ꯅꯣꯡꯅꯕ ꯍꯕ꯭ꯔ ꯑꯩꯥꯏꯁꯦ
ꯎꯝ
ꯑ ꯀꯩꯅꯣꯅꯦ ꯍꯥꯏꯁꯤꯕꯣ ꯑꯩꯒꯤ ꯂꯨꯛꯁ ꯍꯥꯏꯕꯣ ꯏꯟꯁꯇꯥꯗ ꯑꯩ ꯗꯣ ꯍꯦꯛꯇ ꯊꯤꯌꯨ ꯊꯣꯛꯂꯛꯑꯗꯕ ꯑꯗꯨꯝ
ꯑ ꯐꯤꯕ ꯑꯃ ꯊꯣꯛꯂꯣꯏꯅꯦꯉ
ꯌꯥꯝ ꯅꯩꯕ ꯊꯣꯛꯂꯛꯄꯅꯦ ꯑꯗꯨ ꯅꯠꯇꯦ ꯅꯪ ꯑꯩꯗꯤ ꯃꯤꯡ ꯀꯩꯀꯥ ꯁꯦꯝꯕꯗꯨꯗ ꯒꯦꯞ ꯒꯦꯞ ꯈꯔ ꯊꯝꯕꯅꯦ ꯅꯪꯅ ꯊꯤꯗꯣꯛꯎꯅꯔꯦ ꯅꯪ ꯖꯤꯖꯨꯕ ꯅꯪꯅ ꯑꯩ ꯉꯥꯎꯗꯖꯕꯩ ꯆꯥꯡꯉꯦꯕ ꯑꯗꯨꯗꯐꯥꯎ ꯊꯤꯔꯤꯅꯦ
ꯉꯥꯎꯖꯔꯦꯅꯦ ꯀꯃꯥꯏꯅ ꯇꯧꯁꯤꯕ
ꯑꯣ ꯍꯥꯏꯗꯣꯛꯀꯦ
ꯀꯣꯏꯅꯔꯁꯤꯔꯣ
ꯌꯥꯔꯣ ꯑꯩꯈꯣꯏ ꯌꯥꯕꯖꯥꯅꯠꯇꯦ ꯑꯗꯨꯝ ꯍꯧꯖꯤꯛ
ꯍꯣꯔꯦꯟ ꯋꯥꯆꯦꯞꯇ ꯍ ꯊꯥꯔꯛꯀꯦ
ꯑꯗꯨꯝꯕ ꯃꯇꯝ ꯅꯠꯇꯦ ꯑꯩꯈꯣꯏ ꯊꯕꯛ ꯌꯥꯝ ꯆꯤꯜꯂꯦ ꯑꯩ ꯍꯣꯝ ꯇꯤꯆꯔꯗꯣ ꯑꯅ ꯃꯍꯏꯖꯂꯂꯝꯦ
ꯅ ꯑꯩ ꯄꯥꯝꯗ꯭ꯔꯣ
ꯑ
ꯑꯩ ꯄꯥꯝꯗ꯭ꯔꯕꯣ
ꯅꯪ ꯀꯩꯅꯣ ꯍꯥꯏꯁꯤꯕꯣ
ꯑꯩ ꯄꯥꯝꯗ꯭ꯔꯕꯣ
ꯅꯪꯒꯤ ꯑꯃ ꯂꯩ ꯂꯩꯅ ꯀꯔꯤꯅꯣ ꯅꯪ ꯍꯥꯏꯗꯨ ꯅꯃꯥ ꯌꯥ ꯏꯀꯥꯏ ꯈꯪꯗꯦ ꯄꯥꯃꯦ ꯄꯥꯝꯃꯦ
ꯀꯌꯥꯝ ꯄꯥꯝꯃꯤ
ꯁꯤ ꯅ ꯅꯨꯄꯥꯗ ꯗꯣꯛꯇꯔꯅ ꯈꯪꯉꯤꯅ
ꯊ ꯄꯥꯃꯗꯧ
ꯍꯣꯔꯦꯟ ꯅꯪ ꯅꯨꯄꯥꯗꯥ ꯇꯣꯛꯀꯦ
ꯑꯩꯣꯏ ꯅꯤꯡ ꯄꯥꯝꯕꯗꯣ ꯄꯥ
ꯌꯦꯡꯨ ꯌꯦꯡꯉ ꯍꯣꯔꯦꯪ ꯅꯨꯄꯥ ꯍꯥꯏꯗꯣꯛ ꯉꯝ꯭ꯔꯕ ꯌꯦꯉꯛꯏ
ꯌꯦꯡꯉꯨ ꯌꯦꯡꯉꯣ ꯅꯪꯁꯨ ꯑꯩꯅ ꯍꯥꯏꯗꯣꯛꯄꯗꯤ ꯌꯦꯡꯉꯨ ꯅꯪꯁꯨ
ꯑꯩꯈꯣꯏ ꯅꯪ ꯀꯃꯥꯏꯅ ꯍꯥꯏꯗꯣꯏꯔꯤꯕ
ꯑꯦ ꯅꯪ ꯑꯩ ꯀꯣꯏꯅꯔꯁꯦ ꯍꯥꯏꯗꯨꯗꯤ
ꯑꯩꯗꯤ ꯐꯥꯈꯤ ꯇꯧꯅꯤ ꯅꯪꯅ ꯑꯩ ꯄꯥꯝꯃꯝꯕꯗꯨꯗ ꯑꯩ ꯍꯥꯏꯗꯣꯛꯀꯅꯤ ꯅꯅꯨꯡ ꯅꯨꯄꯥꯅ ꯐꯪꯉꯤ ꯅꯠꯇꯦ ꯑꯩꯅ ꯍꯧꯖꯤꯛ ꯍꯣꯏ ꯔꯦꯀꯣꯔꯠ ꯂꯧꯍꯧꯔꯕꯅꯤ ꯔꯦꯀꯣꯔꯠ ꯂꯧꯍꯧꯔꯕꯅꯤ ꯑꯗꯨꯃꯥꯏꯅ ꯍꯥꯏꯗꯣꯛꯑꯣ ꯑꯗꯨꯝ
ꯎ ꯀꯩꯅꯣꯗꯤ ꯑꯗꯨꯝꯕ ꯇꯥ ꯑꯗꯨꯝꯕ ꯑꯩꯉꯣꯟ ꯆꯪꯗꯦꯀꯣ ꯈꯪꯒꯗꯕ ꯑꯃ ꯈꯪꯒꯗꯕ ꯑꯃ
ꯉꯥꯏꯔꯦ ꯃꯨꯁꯤꯟ ꯃꯨꯕꯤ ꯅꯪ ꯃꯨꯁꯤꯟ ꯃꯨꯔꯝꯗꯧ ꯃꯥꯜꯂꯦ ꯎꯝ
ꯀꯩ ꯃꯨꯕ ꯉꯧꯕ ꯀꯩ ꯃꯊꯧ ꯂꯩꯒꯦ ꯑꯩꯕꯨꯗꯤ ꯉꯔꯛꯍꯧꯋꯦ
ꯅꯪ ꯃꯔꯝꯗꯧ ꯃꯥꯜꯂꯤꯗ ꯅꯦꯒꯣꯗꯧꯅ
ꯑ ꯉꯧꯔꯣ ꯉꯧꯋꯦ ꯉꯧꯔꯣ ꯉꯧꯏꯦ
ꯑꯣ
ꯐꯩꯀ꯭ꯣ ꯑꯗꯨꯝꯕ ꯇꯧ ꯀ꯭ꯋꯥꯛꯅꯅꯦ ꯎꯔꯣꯛꯇ ꯅꯣꯛꯅꯒꯅꯨ
ꯑꯩ ꯎꯠꯇꯤꯟ
ꯎꯁꯪꯗꯤꯕ ꯁꯤꯣ
ꯍꯥꯎ
ꯀꯁꯤꯡꯉꯣ ꯐꯗ ꯍꯧꯗꯣꯛ ꯂꯑꯗꯣ
ꯂꯪꯊꯣꯛꯄ ꯇꯥꯏ
ꯅꯨꯡꯁꯤꯕꯅ
ꯑꯩꯒ ꯀꯅꯥ ꯍꯦꯟꯒ
ꯁꯝ ꯁꯥꯟꯅꯔꯤꯕ ꯁꯤ ꯍꯧ
ꯑꯩꯒ ꯀꯅꯥ ꯍꯦꯟꯒꯦ ꯅꯨꯡꯁꯤꯕ
ꯀꯅꯣ ꯍꯕꯨꯣꯡ ꯍꯗꯅꯤ ꯀꯩꯩꯅꯣ
ꯏꯁ ꯂꯣꯏꯔꯦꯍꯦ
ꯏꯆꯦ ꯃꯠꯇ ꯁꯝꯖꯩ ꯅꯨꯡꯁꯤꯕꯅꯅꯦ ꯑꯩꯈꯣꯏ ꯍꯧꯗꯣꯡ ꯑꯃ ꯂꯩꯌꯦ
ꯎꯝ
ꯃꯁꯛꯇꯤ ꯌꯥꯝ ꯊꯤꯑ ꯃꯥ ꯃꯃꯥꯏꯁꯦ ꯃꯥꯛꯁ ꯎꯞꯄ ꯃꯥꯜꯂꯦꯕꯀꯣ꯫
ꯎꯝ
ꯅꯨꯡꯁꯤꯕꯗꯤ ꯅꯨꯡꯁꯤꯕꯗꯤ ꯀꯩꯗ ꯍꯪꯉꯨꯅꯦ
ꯑ ꯇꯥꯏꯗꯦ ꯇꯥꯏꯗꯦ
ꯅꯨꯡꯁꯤꯔꯒ ꯅꯨꯡꯁꯤꯗꯕ ꯁꯥ ꯅꯉꯣꯟꯗꯅꯦ ꯑꯩꯅ ꯍꯥꯏꯖꯩ
ꯑꯩꯉꯣꯟꯗ
ꯇꯥꯕ꯭ꯔꯣ ꯅ ꯅꯪꯅ ꯑꯩꯉꯣꯟꯗ ꯁꯥꯕꯗꯣ
ꯀꯩꯁ ꯍꯥꯏꯕ
ꯀꯁꯤ ꯂꯣꯏꯣꯏꯈꯥꯡꯒꯦꯁꯨ ꯈꯥꯡꯒꯦ ꯑꯩꯁꯨ ꯈꯪꯉꯦ
ꯁꯤ ꯅꯪ ꯅꯨꯄꯥ ꯅꯍꯥꯗ ꯆꯠ ꯆ ꯌꯥꯝ ꯇꯧꯋ
ꯑꯗꯨꯒꯤ ꯋꯥꯔꯤ ꯇꯣꯛꯁꯤꯗ ꯑꯗꯨꯝ ꯁꯥꯟꯅꯁꯦ ꯑꯗꯨꯝꯕ ꯏꯔꯥꯡ ꯀꯩꯅꯣ ꯇꯧꯔꯛꯄꯅꯣ ꯌꯥꯝ ꯀꯦꯁꯟꯅꯩꯅ ꯅꯪꯗꯤ
ꯑꯗꯨꯃꯥꯏꯅ ꯇꯧꯔꯛꯀꯅꯨ ꯆꯨꯝꯅ ꯁꯨꯝ ꯁꯥꯁꯦ ꯐ꯭ꯔꯦꯟ ꯑꯃ ꯑꯣꯏꯅ
ꯌꯥꯝ ꯀꯦꯁꯥꯟꯅꯔꯦ ꯅꯪꯗꯤ ꯑꯩꯉꯣꯟꯗ
ꯑꯩ ꯅꯨꯄꯤꯅ ꯍꯥꯏꯗꯣꯛꯑꯗꯤ ꯅꯪ ꯆꯩ ꯆꯥꯔꯅꯤ ꯑꯗꯨꯅ ꯁꯨꯅꯩ ꯐꯔꯦꯟꯂꯤ ꯑꯣꯏꯅ ꯁꯥꯅꯁꯦ ꯐꯔꯦꯟꯂꯤ ꯑꯣꯏꯅ
ꯌꯥꯝ ꯀꯦꯁꯥꯟꯅꯩꯅ
ꯏꯀꯥꯅꯤꯍꯦ ꯑꯗꯩꯗꯤ ꯊꯝꯃꯔꯣ
ꯑꯦ ꯊꯝꯅꯤꯡꯉꯥ‌ ꯊꯝꯃꯨ ꯀꯥꯏꯅ ꯊꯝꯅꯤꯗ ꯇꯣꯛꯑꯣ ꯁꯣꯔꯛꯑꯔꯣ ꯑꯩ
ꯅꯪ ꯑꯁ ꯁꯐ꯭ꯔꯤ ꯅꯪ ꯃꯣꯏꯅ ꯁꯨꯝ ꯆꯝ ꯁꯥꯡꯉꯁꯦ
ꯑꯩꯉꯣꯟꯗ ꯄꯥꯝꯃꯛꯀꯅꯨꯀꯣ
ꯔꯤꯂꯦꯁꯟꯁꯤꯞꯇ ꯔꯦꯂꯦꯁꯟꯁꯤꯞꯇ ꯂꯩꯖꯕ ꯅꯪꯅ ꯁꯤꯡꯒꯜ ꯑꯩꯉꯣꯟꯗ ꯇꯧꯕꯤꯔꯤꯁꯤ ꯀꯔꯤꯅꯣ ꯍꯥ
ꯑꯩꯈꯣꯏꯗꯤ ꯊꯥꯃꯣꯏ ꯊꯥꯃꯣꯏ ꯄꯤꯅꯗꯅ ꯂꯣꯏ ꯂꯣꯏꯖꯔꯦ ꯂꯨꯍꯣꯡꯗꯧꯇ ꯉꯥꯏꯔꯕꯅꯤ ꯆꯦꯟꯕꯒ ꯫
ꯑꯁ ꯑꯗꯨꯗꯤ ꯅꯪꯅ ꯑꯩꯉꯣꯟꯗ ꯏꯔꯥꯡ ꯑꯃꯨꯛ ꯇꯧꯕꯤꯔꯤꯕ ꯫
ꯅꯪꯅ ꯅꯠꯇ꯭ꯔꯣ ꯇꯧꯔꯛ ꯀꯩꯅꯣ ꯍꯥꯏ
ꯅꯪꯁꯨ ꯂꯥꯏꯠꯇꯣ ꯑꯣꯏꯔꯒꯦ ꯍꯥꯏꯕ꯭ꯔꯣ ꯂꯥꯏꯠ ꯑꯣꯏꯅꯤꯡꯕ꯭ꯔꯣ ꯅꯪ
ꯈꯨꯞꯄꯥꯛ ꯊꯥꯖꯜꯀꯅꯤ
ꯂꯥꯏꯠ ꯑꯣꯏꯅꯤꯡꯕ ꯅꯪ ꯎꯝ
ꯏꯈꯛꯀꯅꯤ ꯅꯪ ꯍꯦꯛ ꯃꯇꯨꯡꯗꯩ ꯀꯣꯟ ꯁꯨꯗꯣꯛ ꯇꯧꯔꯣꯏ ꯅꯪꯉꯣꯟꯗ
ꯁꯨꯛ ꯇꯧꯋꯦ ꯇꯧꯔꯛꯑꯣꯏ ꯀꯩꯅꯣ
ꯁꯣꯅꯣ ꯑꯃ ꯏꯆꯨ ꯆꯨ ꯁꯣꯅꯣ ꯑꯃ ꯏꯁꯨ ꯁꯣꯅꯣ ꯕꯗꯧꯅ ꯈꯔꯥ ꯂꯩꯈꯠꯄꯨꯔꯣ ꯁꯣꯝꯁꯦ
ꯍꯣꯃꯣ ꯑꯣꯏꯅ ꯐꯦꯔꯦ ꯐꯦꯔꯦ ꯍꯥꯏꯔꯗꯅ ꯆꯠꯇꯅ ꯂꯝꯕꯤꯗ ꯑꯩ ꯂꯣꯏ ꯈꯪꯉꯕꯅꯤꯅꯦ ꯌꯥꯔꯦ
ꯀꯩꯅꯣꯝ ꯇꯥ ꯍꯥꯪꯒꯦ
ꯎꯝ
ꯅꯣꯏ ꯀꯩꯁꯝꯄꯥꯠꯁꯦꯀꯣ ꯆꯧ ꯀꯃꯥꯏꯅ ꯇꯔꯤꯅꯣ ꯈꯪꯗꯦ
ꯑꯥꯎ ꯈꯪꯗꯦ ꯑꯗꯨꯝ ꯃꯤ ꯃꯤ ꯃꯈꯥ ꯄꯣꯠꯂꯦ ꯫
ꯎꯝ ꯊ꯫
ꯂꯩ ꯅꯪꯒꯨꯝꯕ ꯃꯤ ꯂꯩꯔꯒꯅ ꯐꯖꯗ꯭ꯔꯦꯗꯅ꯫
ꯅꯣꯏ ꯑꯗꯥꯏꯗꯨ ꯌꯥꯝꯊꯤꯟ ꯆꯥꯎꯈꯠꯇꯦ꯫
ꯀ ꯀꯩꯇꯧꯔꯝꯃꯤꯅꯣ ꯍꯥꯏꯁꯤ ꯅꯪ ꯆꯠ
ꯑꯩꯒꯤ ꯇꯥꯛꯁꯁꯦꯀꯣ ꯀꯣꯜꯒꯤ ꯇꯥꯛꯁꯁꯦ꯫ ꯅꯪꯅ ꯇꯧꯔꯛꯑꯁꯨ ꯑꯩꯅ ꯇꯧꯔꯁꯨ ꯆꯞ ꯆꯞ ꯃꯥꯟꯅꯕ ꯑꯣꯏꯁꯤ ꯅꯨꯡꯉꯥꯏꯗꯧꯅꯤ꯫
ꯑꯗꯣ ꯌꯥꯗꯦꯕ ꯈꯪꯕ꯭ꯔꯥ ꯍꯥꯏꯗꯤ ꯀꯩꯅꯣ ꯆꯥꯎꯈꯠꯂꯦꯕ ꯈꯔ꯫
ꯎꯝ꯫
ꯑꯗꯨꯒꯤꯅꯦꯕ ꯍꯥꯏꯗꯤ ꯀꯥꯟꯅꯕꯗꯤ ꯏꯕꯥꯅꯤꯃꯛꯇ ꯀꯥꯟꯅꯩꯅꯦꯕ
ꯌꯦꯁ ꯌꯦꯁ ꯌꯦꯁ
ꯌꯨꯅꯣ
ꯌꯦꯁ ꯑꯥꯏ ꯅꯣ ꯗꯦꯠ
ꯑꯗꯨꯅꯦ ꯑꯗꯨꯅ ꯀꯔꯤꯝꯇ ꯀꯝꯄ꯭ꯂꯦꯟꯟ ꯇꯧꯅꯤꯉꯥꯏ ꯃꯊꯧ ꯇꯗꯀꯣ ꯋꯥꯔꯤꯒ ꯁꯥꯟꯅꯕꯁꯦ ꯉꯥꯏꯍꯥꯛ ꯏꯁꯇ꯭ꯔꯦꯟꯖꯔ ꯑꯃꯒ
ꯁꯣꯝ ꯊꯝꯕꯤꯕꯅ ꯐꯔꯗ꯭ꯔꯥ
ꯄꯨꯡ ꯀꯌꯥ ꯇꯥꯔꯒꯦ꯫
ꯄꯨꯡ ꯃꯔꯤ ꯇꯥꯗꯣꯔꯦ꯫
ꯑꯣ ꯑꯣ꯫ ꯄꯨꯡ ꯃꯔꯤ ꯇꯥꯗꯣꯔꯕꯣ꯫
ꯎꯝ ꯁꯣꯝꯗꯧꯅ ꯃꯤꯔꯦꯝꯗꯤ ꯑꯣꯏꯍꯧꯗ꯭ꯔꯕ ꯑꯩꯁꯦ꯫
ꯑꯁ ꯑꯩ ꯊꯕꯛ ꯌꯥꯝ ꯆꯤꯜꯂꯦ ꯑꯩ ꯍꯣꯝ ꯇꯨꯏꯇꯔ ꯆꯠꯇꯣꯏꯅꯦ ꯍꯣꯝ ꯇꯨꯏꯇꯔ ꯑꯅꯤ ꯅꯦ ꯑꯩꯟ ꯆꯠꯇꯣꯏꯁꯦ꯫ ꯅꯣꯏꯅ ꯐꯪꯕꯖꯥꯠ ꯅꯠꯇꯦ ꯑꯩꯅ ꯆꯠꯇꯣꯏꯁꯦ꯫
ꯎꯝ ꯍꯣ ꯍꯣ꯫
ꯇ꯭ꯋꯦꯟꯇꯤ ꯑꯣꯏꯗꯣꯔꯝꯅꯦ ꯇ꯭ꯋꯦꯟꯇꯤ꯫
ꯌꯥꯔꯦ ꯊꯨꯒꯣꯛꯆꯥꯛ꯫
ꯁꯤꯔꯥꯅꯤ ꯑꯗꯩꯗꯤ ꯅꯪ꯫
ꯐꯥꯒꯤ ꯇꯧꯅꯤꯗ꯫
ꯊꯖꯤꯟꯂꯛꯑꯅꯤ꯫꯫
ꯁꯨꯝ ꯑꯦ ꯏꯃꯥꯟꯅꯕꯤ ꯑꯃꯗ ꯑꯩꯅ ꯐꯒꯤꯇꯧꯕꯁꯤ ꯌꯥꯗꯕ꯭ꯔꯣ꯫
ꯌꯥꯝ ꯊꯤꯅ ꯌꯥꯏ ꯀꯩꯅꯣ ꯑꯗꯣ ꯅꯪꯒꯤꯗꯨꯗꯤ ꯈꯔ ꯈꯔ ꯍꯦꯟꯃꯟꯕ ꯌꯥꯎꯕ꫰꫰ ꯍꯥꯏꯗꯤ ꯅꯪꯅ ꯑꯩꯉꯣꯟꯗ ꯂꯥꯏꯛꯀꯨꯝꯕ ꯇꯧꯕꯩ ꯃꯑꯣꯡ ꯑꯃꯨꯛ꯫
ꯏ ꯗꯣꯟ ꯂꯥꯏꯛ ꯏꯠ꯫
ꯑꯗꯨ ꯌꯥꯗꯦ ꯅꯣ ꯅꯣ꯫
ꯑꯩꯗꯨ ꯑꯣꯜꯔꯦꯗꯤ ꯂꯩꯖꯈ꯭ꯔꯦ꯫